ꯍꯜꯂꯣ
ꯉꯁꯤꯗꯤ ꯉꯇꯥꯅ ꯂꯥꯏ ꯈꯣꯏꯔꯝꯕ ꯆꯠꯂꯨꯕꯅꯦ ꯑꯗꯨꯕꯨ ꯑꯁ ꯃꯤꯖꯦ ꯍꯦꯛꯇ ꯄꯔꯂꯣꯏꯗ ꯂꯩꯔꯝꯃꯦ ꯃꯤꯗꯨ ꯄꯔꯦꯡ ꯑꯅꯤ ꯊꯣꯛꯈꯩ ꯂꯦꯡꯉꯒ ꯌꯥꯝ ꯁꯥꯡꯅ ꯂꯩꯔꯝꯃꯦ ꯎꯆꯤꯟ ꯅꯥꯆꯤꯟ ꯑꯥ ꯎꯆꯤꯟ ꯅꯥꯆꯤꯟꯗꯨ ꯀꯩꯅꯣ ꯇꯧꯔꯦ ꯌꯨꯝꯕꯨꯗꯤ ꯌꯧꯔꯛꯑꯦ ꯍꯧꯖꯤꯛ ꯂꯣꯏꯔꯦꯒ
ꯑꯗꯣ ꯊꯥꯡꯖꯒꯤꯗꯤ ꯑꯌꯨꯛꯀꯅꯦ ꯅꯨꯃꯤꯗꯥꯡ ꯋꯥꯏꯔꯝꯒꯖꯦ ꯌꯥꯝ ꯆꯤꯟꯕꯅꯤ ꯅꯨꯡꯊꯤꯟ ꯇꯥꯜꯂꯛꯇꯤ ꯈꯔ ꯐꯅꯤ ꯑꯗꯨꯒ ꯀꯩꯅꯣ ꯇꯧꯕ꯭ꯔꯣ ꯍꯧꯖꯤꯛ ꯑꯗꯣꯝꯗ ꯅꯨꯡꯁꯤꯠ ꯌꯥꯝ ꯁꯤꯠꯇꯔꯣ ꯁꯣꯝꯗꯗꯤ ꯅꯨꯡꯁꯤꯠ ꯌꯥꯝ ꯁꯤꯠꯂꯦ ꯍꯧꯖꯤꯛ ꯅꯣꯡ ꯆꯨꯔꯛꯇꯣꯏꯔ ꯈꯪꯗꯦ
ꯁꯤꯠꯂꯦ ꯑꯩꯈꯣꯏ ꯁꯤꯗꯁꯨ ꯅꯨꯡꯁꯤꯠ ꯁꯤꯠꯂꯦ ꯅꯨꯡꯁꯥꯁꯨ ꯁꯥꯏ ꯅꯨꯡꯁꯤꯠꯁꯨ ꯁꯤꯠꯂꯦ
ꯍꯜꯂꯛꯄ ꯀꯌꯥꯝ ꯀꯨꯏꯔꯒꯦ ꯂꯥꯏ ꯈꯣꯏꯔꯝꯕ ꯆꯠꯂꯨꯕꯗꯤ
ꯍꯜꯂꯛꯄꯥꯁꯦ ꯄꯨꯡꯈꯥꯏꯃꯨꯛꯇꯤ ꯐꯥꯔꯝꯃꯅꯤ ꯑꯩꯁꯦ ꯑꯗꯨꯒ ꯉꯁꯥꯏꯗꯤ ꯀꯩꯝ ꯆꯥꯗꯅ ꯆꯠꯄꯅꯦꯕꯀꯣ ꯂꯥꯏ ꯈꯣꯏꯔꯝ ꯆꯠꯇꯣꯏꯅꯤꯅ ꯑꯗꯣ ꯍꯧꯖꯤꯛ ꯈꯤꯇꯪ ꯄꯨꯛꯁꯦ ꯂꯥꯝꯃꯛꯄꯗꯨꯗ ꯁꯪꯒꯣꯝꯅꯦ ꯑꯗꯥꯒꯤ ꯀꯩꯅꯣꯅꯦ ꯁꯦꯝꯅꯦ ꯑꯗꯥꯒꯤ ꯀꯦꯛ ꯈꯔ ꯑꯝꯅꯦ ꯑꯗꯨꯃꯥꯏꯅ ꯇꯧꯔꯒ ꯆꯥꯕ ꯂꯣꯏꯗ ꯉꯥꯏꯅꯤ
ꯀꯩꯀꯩ ꯆꯥꯔꯕ ꯅꯪꯗꯤ
ꯑꯩꯗꯤ ꯀꯩꯅꯣ ꯇꯧꯔꯦ ꯉꯁꯤꯗꯤ ꯏꯁꯤꯡ ꯈꯛꯇꯪ ꯈꯔ ꯊꯛꯆꯜꯂꯦ ꯑꯗꯨꯒ ꯑꯇꯣꯞꯄ ꯊꯣꯏꯗꯣꯛꯄ ꯆꯥꯗ꯭ꯔꯦ ꯃꯇꯝꯗꯣ ꯂꯩꯈꯤꯗ꯭ꯔꯕ ꯑꯩ ꯁꯦꯝ ꯁꯥꯕꯗꯨꯁꯨ ꯑꯗꯨꯒ ꯉꯁꯥꯏ ꯂꯥꯏꯔꯤꯛ ꯑꯃꯨꯛ ꯈꯔ ꯄꯥꯔꯨꯔꯦ ꯑꯗꯨꯒ ꯍꯧꯖꯤꯛ ꯑꯃꯨꯛ ꯉꯥꯏꯍꯥꯛꯇꯪ ꯁꯨꯝ ꯄꯣꯊꯥꯕ ꯑꯣꯏꯅꯅꯦ ꯀꯩꯅꯣ ꯄꯥꯎ ꯐꯥꯎꯔꯛꯏꯖꯥꯠꯅꯤ ꯑꯗꯣ ꯀꯩꯅꯣ ꯇꯧꯕ꯭ꯔꯥ ꯑꯩꯈꯣꯏꯒꯤ ꯑꯥ ꯀꯥ ꯆꯥꯛ ꯏꯁꯤꯡꯗꯤ ꯆꯥꯔꯥꯕꯣ ꯆꯥꯗ꯭ꯔꯤꯕꯣ ꯂꯥꯏꯈꯣꯏꯔꯝ ꯍꯜꯂꯛꯑꯦꯕꯨꯗꯤ ꯍꯥꯏ
ꯆꯥꯛ ꯋꯥꯠꯂꯤꯗ ꯆꯥꯛꯀ ꯊꯣꯡꯗ꯭ꯔꯤꯗ ꯑꯣ ꯆꯥꯛꯇꯤ ꯂꯣꯏꯔꯦꯌꯦ ꯏꯟꯖꯥꯡ ꯊꯣꯡꯗ꯭ꯔꯤ ꯍꯥꯏꯕ
ꯑꯣ ꯑꯩꯈꯣꯏꯁꯨ ꯆꯥꯛ ꯂꯣꯏꯈ꯭ꯔꯦ ꯏꯟꯖꯥꯡꯁꯨ ꯂꯣꯏ ꯇꯧꯍꯧꯔꯥꯕꯅꯦ ꯀꯩꯅꯣ ꯑꯩꯈꯣꯏ ꯢꯟꯖꯥꯡꯗꯣ ꯀꯥꯡꯁꯣꯏꯔꯥ ꯀꯥꯡꯁꯣꯏꯒꯨꯝꯕ ꯑꯃ ꯊꯣꯡꯒꯦ ꯃꯥꯜꯂꯦ ꯑꯗꯣ ꯀꯩꯅꯣꯗ ꯑꯩ ꯌꯦꯡꯁꯖꯤꯜꯂꯨꯗꯦ ꯆꯪꯉꯨꯗꯕꯅꯤꯅ ꯑꯗꯨꯗꯣ ꯑꯩꯖꯤ ꯍꯧꯖꯤꯛꯁꯦ ꯉꯥꯏꯍꯥꯛ ꯂꯩꯕꯒ ꯏꯔꯨꯖꯕ ꯂꯣꯏꯔꯀꯥꯟꯗ ꯆꯥꯛ ꯏꯁꯤꯡ ꯆꯥꯊꯣꯛ ꯑꯥꯒ ꯄꯨꯡꯕꯨꯗꯤ ꯉꯥꯏꯍꯥꯛ ꯉꯜꯂꯤ ꯑꯩ ꯄꯨꯡ ꯕꯥꯔꯣ ꯃꯈꯥꯏ ꯈꯔ ꯍꯦꯟꯕ ꯑꯗꯨ ꯈꯔꯥ ꯍꯦꯜꯂꯛꯄ ꯑꯗꯨꯋꯥꯢ ꯇꯥꯏꯃꯤꯡꯗ ꯃꯇꯝꯗꯨꯗ ꯆꯠꯀꯗꯕꯅꯦꯕ ꯑꯗꯨꯒ ꯀꯩꯅꯣ ꯇꯧꯗꯣꯢꯕ ꯎꯝ ꯍꯥꯌꯦꯡꯕꯨꯗꯤ ꯅꯣꯡꯃꯥꯏꯖꯤꯡ ꯑꯣꯏꯔꯦꯀꯣ ꯑꯩꯈꯣꯏꯒꯤ ꯄꯥꯔꯤꯈꯥꯁꯤꯁꯨꯅꯦ ꯍꯌꯦꯡꯅ ꯑꯃꯨꯛ ꯃꯁꯥꯒꯤ ꯁꯨꯇꯤ ꯂꯩꯔꯦ ꯑꯗꯨꯒ ꯅꯤꯡꯊꯧꯀꯥꯕ ꯅꯨꯃꯤꯠꯁꯨ ꯑꯃꯨꯛ ꯁꯨ ꯁꯨꯇꯤ ꯂꯩꯔꯦ ꯁꯨꯇꯤꯁꯦ ꯅꯣꯡꯃꯥꯅꯤꯅꯤ ꯅꯣꯡꯃꯥꯅꯤꯅꯤ ꯂꯩꯕꯅꯤꯅ ꯄꯩꯈꯥꯁꯦ ꯁꯥꯡꯇꯣꯛꯍꯜꯂꯦ ꯍꯥꯏꯕ ꯑꯗꯣ ꯄꯥꯕꯩ ꯃꯇꯝꯕꯨꯗꯤ ꯐꯪꯉꯤꯅꯤꯀꯣ ꯁꯥꯡꯗꯣꯛꯄꯗꯨꯅꯗꯤ ꯑꯗꯨꯗ ꯈꯪꯗꯦ ꯒ꯭ꯌꯥꯟ ꯇꯥꯗꯦ ꯇꯧꯔꯤꯁꯦ
ꯑꯗꯨꯅꯤ ꯃꯇꯝ ꯂꯩꯔꯤꯡꯉꯩꯗꯨꯗ ꯑꯔꯣꯏꯕ ꯑꯦꯛꯖꯥꯝ ꯑꯔꯣꯏꯕ ꯄꯔꯤꯈꯥꯅꯤꯅ ꯈꯔ ꯐꯖꯅ ꯃꯃꯨ ꯇꯥꯅ ꯄꯥꯍꯧꯔꯣꯀꯩꯅꯣ ꯃꯇꯝ ꯂꯩꯔꯤꯉꯩꯗꯨꯗ ꯑꯗꯨ ꯅꯪ ꯍꯣꯔꯦꯟ ꯅꯪꯒꯤ ꯄꯔꯤꯈꯥ ꯆꯠꯄꯗꯨꯁꯨ ꯈꯣꯡꯅ ꯇꯧꯔ ꯆꯠꯂꯣ ꯅꯣꯏ ꯑꯗꯥꯝ ꯅꯛꯄꯗꯨꯕꯣ ꯉꯁꯥꯏ ꯁꯥꯁꯨ ꯈꯔ ꯃꯌꯦꯡ ꯇꯥꯅꯕ ꯅꯪ ꯅꯨꯁꯥ ꯁꯥꯔꯒꯁꯨ ꯇꯤꯟ ꯑꯝ ꯇꯨꯞꯄ ꯆꯠꯂꯁꯨ ꯌꯥꯏ ꯀꯩꯅꯣ ꯅꯣꯏꯒꯤꯗꯤ ꯅꯣꯏꯒꯤ ꯊꯣꯡꯗ ꯂꯥꯟꯊꯣꯛꯑꯒ ꯐꯠ ꯂꯥꯎꯅ ꯆꯠꯂꯒ ꯑꯗꯨꯝ ꯌꯧꯔꯕꯥꯗꯨꯕꯣ ꯒꯥꯔꯤꯅꯨꯡꯗꯤ ꯄꯨꯔꯨꯅꯨ
ꯆꯨꯝꯕꯨꯗꯤ ꯆꯨꯝꯃꯦ ꯈꯣꯡꯅ ꯆꯠꯄꯗꯨꯅꯗꯤ ꯐꯔꯤꯕ ꯏꯁꯥ ꯁꯨꯝ ꯑꯩꯈꯣꯏꯒꯤ ꯅꯣꯏꯕ ꯍꯦꯟꯕꯥ ꯑꯣꯏꯕꯥꯖꯤꯒ ꯗꯤ ꯐꯥꯔꯨꯅꯕꯀꯣ ꯑꯗꯣ ꯒꯥꯔꯤꯗꯨꯁꯨ ꯉꯔꯥꯡꯗꯣ ꯁꯦꯝꯖꯤꯜꯂꯦ ꯑꯗꯣ ꯍꯦꯛ ꯁꯨꯝ ꯈꯣꯡꯅ ꯆꯠꯄꯗꯨ ꯇꯟꯕ ꯌꯥꯎꯔꯒꯗꯤ ꯒꯥꯔꯤꯗꯦ ꯍꯦꯛ ꯆꯠꯄ ꯑꯗꯣ ꯃꯥꯑꯣꯡ ꯌꯦꯡꯉꯒꯦ ꯀꯩꯅꯣꯗꯣ ꯒꯥꯔꯤꯗ ꯆꯠꯄꯥꯕꯨ ꯆꯠꯂꯁꯨ ꯈꯣꯡꯅꯕꯨ ꯆꯠꯄꯨ ꯆꯠꯂꯁꯨ ꯑꯗꯣ ꯏꯃꯥꯟꯅꯕ ꯈꯔꯁꯨ ꯂꯝꯕꯤꯁꯦ ꯑꯗꯨꯝ ꯄꯨꯟꯕ ꯌꯥꯎꯔꯤ ꯃꯣꯏ ꯂꯥꯛ ꯍꯦꯛ ꯐꯣꯟ ꯇꯧꯁꯟꯅꯥꯔꯛ ꯑꯥꯒꯗꯤ ꯄꯥꯎꯗꯨ ꯐꯥꯎꯅꯔꯒ ꯑꯗꯨꯃꯥꯏꯅ ꯆꯠꯀꯦ
ꯎꯝ ꯅꯃꯥꯟꯅꯕ ꯑꯃꯒ ꯌꯥꯎꯔꯗꯤ ꯑꯗꯨꯕꯨꯗꯤ ꯋꯥꯔꯤ ꯋꯥꯋꯇꯥꯏ ꯁꯥꯟꯅꯔꯒ ꯆꯠꯈꯤꯕꯗ ꯌꯧꯕꯕꯨꯗꯤ ꯈꯪꯍꯧꯔꯣꯢ ꯍꯥꯏ ꯕꯨꯗꯤ ꯍꯥꯏꯖ ꯁꯥꯕ ꯋꯥꯅꯤꯀꯣ ꯏꯇꯣꯝꯇꯒ ꯆꯠꯄꯁꯤꯗꯤ ꯇꯟꯕꯨꯗꯤ ꯇꯟꯕꯅꯤ ꯇꯉꯥꯏ ꯐꯗ꯭ꯔꯒꯕꯨꯗꯤ ꯆꯠꯇꯣꯏꯅꯤꯗꯥꯅꯀꯣ ꯑꯗꯨꯏꯁꯨ ꯇꯟꯕꯨꯗꯤ ꯇꯟꯥꯟꯕꯅꯦꯕ ꯃꯤ ꯑꯅꯤ ꯁꯨꯔꯒꯗꯤ ꯋꯥꯔꯤ ꯋꯥꯇꯥꯏ ꯁꯥꯟꯅ ꯁꯥꯟꯅ ꯆꯠꯈꯤꯕꯗ ꯌꯧꯕꯁꯨ ꯈꯪꯍꯧꯗꯕꯅꯦꯕ ꯑꯗꯨꯅꯁꯨ ꯍꯦꯟꯅ ꯅꯨꯡꯉꯥꯏꯗꯅ
ꯑꯩꯈꯣꯏꯒꯤ ꯅꯨꯃꯤꯠꯁꯦ ꯍꯧꯖꯤꯛ ꯐꯥꯎꯒꯤ ꯑꯣꯏꯅ ꯍꯧꯖꯤꯛ ꯑꯣꯏꯅ ꯃꯝꯖꯟꯈꯔ ꯁꯤꯒꯤ ꯆꯥꯡꯁꯦ ꯂꯩꯔꯒꯗꯤ ꯑꯗꯨꯝ ꯆꯠꯄꯀꯩꯁꯨ ꯇꯧꯔꯣꯢꯕ ꯑ ꯅꯨꯡꯁꯥꯒ ꯁꯥꯔꯒ ꯀꯥꯟꯗꯗꯤ ꯁꯥꯇꯤꯟꯒ ꯇꯨꯞꯇꯕꯤꯗꯒ ꯑꯩ ꯅꯍꯥꯟ ꯆꯠꯂꯤꯗꯣ ꯏꯃꯥꯢꯄꯦꯝꯃꯥ ꯁꯥꯒ ꯁꯥꯕꯅꯦ ꯑꯗꯩ ꯀꯥꯁꯨ ꯀꯥꯁꯜꯂꯝꯃꯦ ꯑꯗꯨꯃꯥꯏꯅ ꯑꯁ ꯑꯗꯨꯒ ꯑꯥ ꯌꯧꯕꯕꯨ ꯀꯌꯥꯝ ꯀꯨꯏꯅ ꯁꯥꯏ ꯈꯪꯕꯔꯥ ꯑꯩꯈꯣꯏꯒꯤ ꯃꯅꯨꯡ ꯑꯩꯈꯣꯏꯒꯤ ꯔꯨꯝ ꯀ꯭ꯂꯥꯁ ꯃꯅꯨꯡ ꯌꯧꯔꯕ ꯃꯇꯨꯡꯗ ꯌꯥꯝ ꯁꯥꯍꯖꯥꯠꯅꯤ
ꯑꯩꯈꯣꯏꯅ ꯉꯁꯥꯏ ꯆꯠꯄꯗꯨꯁꯨ ꯅꯨꯡꯁꯥ ꯊꯣꯛꯇ꯭ꯔꯤ ꯍꯣꯏ ꯅꯨꯡꯁꯥ ꯊꯣꯛꯇꯦ ꯍꯥꯏꯕꯕꯨꯗꯤ ꯌꯥꯔꯣꯏ ꯈꯣꯏꯒꯤ ꯈꯣꯏꯒꯤ ꯅꯣꯡ ꯃꯪꯕꯒꯤ ꯃꯑꯣꯡ ꯇꯧꯕꯗꯣ ꯑꯗꯨꯃꯥꯏꯅ ꯇꯧꯋꯦꯕꯀꯣ ꯑꯗꯨꯒ ꯍꯜꯂꯛꯄꯗꯗꯤ ꯅꯨꯡꯁꯥ ꯐꯖꯅ ꯁꯥꯔꯦ
ꯅꯨꯡꯖꯦ ꯆꯨꯔꯛꯀꯗꯕꯩ ꯃꯑꯣꯡꯁꯨ ꯌꯥꯝ ꯃꯥꯜꯂꯦ ꯅꯨꯡꯁꯥ ꯈꯨꯠꯁꯥꯖꯦ ꯅꯨꯡꯁꯤꯠ ꯁꯨ ꯑꯃꯨꯛ ꯁꯤꯠꯂꯤꯒꯦ ꯇꯧꯔꯤꯖꯦ
ꯎꯝ ꯍꯌꯦꯡꯖꯦ ꯕꯖꯥꯔ ꯆꯠꯇꯧꯕ ꯂꯩꯕ꯭ꯔꯣ
ꯍꯌꯦꯡꯃꯛꯀꯤ ꯑꯣꯏꯅꯗꯤ ꯕꯖꯥꯔ ꯆꯠꯀꯗꯕꯒꯤ ꯂꯩꯕꯨꯗꯤ ꯂꯩꯇꯦ ꯑꯗꯨ ꯆꯠꯁꯦ ꯍꯥꯏꯔꯒꯗꯤ ꯆꯠꯂ ꯂꯣꯏꯔꯦ ꯀꯩꯅꯣ
ꯉꯜꯂꯤꯉꯩ ꯑꯌꯨꯛꯇ ꯉꯥꯏꯍꯥꯛ ꯁꯨꯝ ꯆꯠꯂꯨꯁꯤꯔꯅ ꯈꯟꯕ ꯑꯗꯨꯗ ꯑꯩꯅ ꯁꯨꯝ ꯆꯠꯄꯒꯤ ꯄ꯭ꯂꯥꯟꯗꯨ ꯂꯩꯔꯒꯗꯤ ꯁꯨꯝ ꯆꯠꯄ ꯌꯥꯔꯒꯗꯤ ꯍꯧꯔꯛꯀꯦ ꯇꯧꯕ ꯑꯗꯨꯒꯤꯅꯤ
ꯌꯥꯏꯌꯦ ꯆꯠꯁꯦ ꯍꯥꯏꯔꯒꯗꯤ ꯆꯠꯁꯦ ꯑꯩꯁꯨ ꯀꯣꯛꯁꯦ ꯑꯩꯈꯣꯏꯒꯤ ꯄꯣꯛ ꯌꯥꯝ ꯍꯧꯒꯠꯂꯛꯑꯦꯕ ꯁꯨꯝ ꯅꯨꯡꯉꯥꯏꯇꯦꯗꯅ ꯑꯗꯨꯒꯤ ꯀꯣꯛ ꯁꯪꯅꯕ ꯑꯝꯇ ꯂꯩꯅꯤꯡꯉꯦ ꯑꯩꯖꯨ ꯕꯖꯥꯔꯗꯒꯤ ꯑꯩꯅ ꯍꯦꯛ ꯍꯦꯛ ꯂꯩꯕ ꯃꯐꯝ ꯑꯃ ꯂꯩꯌꯦꯕ ꯑꯗꯨꯗꯒꯤ ꯃꯥꯒꯤꯗꯨꯅ ꯑꯩꯉꯣꯟꯗ ꯁꯤꯖꯤꯟꯅꯕꯗ ꯈꯔ ꯅꯨꯡꯉꯥꯏꯕ ꯑꯣꯏꯌꯦꯕ ꯑꯩꯈꯣꯏ ꯁ꯭ꯋꯥꯏꯒꯤ ꯑꯩꯈꯣꯏ ꯂꯩꯀꯥꯏꯗ ꯐꯪꯕꯖꯤꯡꯗꯨꯗꯤ ꯃꯣꯏꯒꯤ ꯎꯝ ꯄꯩꯁꯥ ꯈꯤꯇꯪ ꯍꯣꯡꯕ ꯄꯣꯠꯇꯣ ꯁꯪꯕꯗ ꯌꯥꯝ ꯅꯨꯡꯉꯥꯏ ꯑꯣꯏꯌꯦꯕ ꯖꯧ ꯖꯧ ꯖꯧꯒ ꯂꯥꯎꯔꯒ ꯑꯃꯈꯛ ꯈꯣꯏꯒꯤ ꯆꯨꯕꯒꯤ ꯆꯥꯡꯁꯤꯖꯨ ꯈꯔ ꯍꯟꯊ ꯂꯩꯌꯦꯕ ꯑꯗꯨꯅ ꯑꯩꯅ ꯈꯤꯇꯪ ꯀꯩꯅꯣ ꯇꯧꯕꯗꯣ ꯈꯤꯇꯪ ꯐꯒꯠꯄ ꯄꯣꯠꯇꯣ ꯄꯥꯝꯕ ꯑꯩꯅ ꯍꯥꯟꯅ ꯁꯨꯝ ꯁꯤꯖꯤꯟꯅꯕ ꯄꯣꯠꯇꯨꯅ ꯑꯩꯉꯣꯟꯗꯁꯨ ꯆꯥꯅꯕ ꯍꯦꯟꯕ꯭ꯔꯥ ꯍꯥꯏꯅ ꯈꯜꯂꯦꯕ ꯑꯗꯨꯒꯤ ꯑꯩꯅ ꯑꯗꯨ ꯂꯩꯅꯤꯡꯕ ꯑꯗꯨꯒꯤꯗꯃꯛꯇ ꯊꯑꯣꯏꯒꯤ ꯆꯠꯄꯖꯨ ꯑꯃꯨꯛ ꯇꯟꯕ ꯑꯗꯨ ꯅꯪꯒꯤ ꯑꯗꯨꯃꯥꯏꯅ ꯊꯕꯛꯇꯨ ꯆꯠꯃꯤꯟꯅ ꯁꯦ ꯍꯥꯏꯔꯒꯗꯤ ꯑꯗ ꯂꯩꯔꯛꯄ ꯌꯥꯏ
ꯑꯣ ꯀꯔꯤꯒꯨꯝꯕ ꯆꯠꯂꯒꯗꯤ ꯑꯩ ꯀꯩꯅꯣ ꯍꯣꯔꯦꯟ ꯅꯨꯃꯤꯗꯥꯡ ꯋꯥꯏꯔꯝꯗꯣ ꯃꯔꯣꯟ ꯍꯥꯏꯔꯛꯀꯦ ꯑꯗꯣ ꯀꯩꯅꯣ ꯇꯧꯋꯦ ꯑꯥ ꯆꯠꯂꯒꯗꯤ ꯈꯔ ꯉꯟꯅ ꯆꯠꯁꯦ ꯍꯥꯏꯕꯗꯤ ꯑꯩꯁꯦ ꯍꯦꯛ ꯍꯜꯂꯛꯄꯒꯖꯨ ꯑꯩꯈꯣꯏ ꯂꯩꯀꯥꯏꯒꯤ ꯏꯃꯥꯟꯅꯕ ꯑꯝꯒꯤ ꯃꯄꯥꯒꯤ ꯉꯁꯤꯁꯦ ꯊꯧꯔꯝ ꯁꯣꯔꯥꯠ ꯊꯣꯛꯑꯦꯕ ꯑꯗꯣ ꯉꯁꯤ ꯑ ꯉꯁꯤꯗꯩ ꯄꯣꯄꯥꯡꯗꯤ ꯄꯣꯌꯦꯡ ꯄꯤꯊꯣꯛꯎꯔꯦ ꯑꯗꯨꯒ ꯃꯣꯏꯗꯤ ꯅꯣꯡꯉꯥꯜꯂꯒ ꯑꯣꯏꯅ ꯑꯈꯣꯏ ꯎꯁꯣꯞ ꯇꯧꯗꯣꯏꯅꯦꯕ ꯉꯥꯇꯪꯕꯗꯣ ꯃꯣꯏꯗꯤ ꯅꯨꯃꯤꯗꯥꯡ ꯇꯪꯗꯦꯕ ꯑꯗꯨꯒꯤ ꯍꯌꯦꯡꯁꯨ ꯕꯥꯇꯣꯟ ꯇꯧꯁꯜꯂꯦ ꯑꯗꯨꯁꯨ ꯉꯥꯏꯍꯥꯛ ꯆꯠꯄꯤꯗ꯭ꯔꯒꯗꯤ ꯍꯥꯏꯗꯤ ꯈꯔ ꯅꯛꯅ ꯇꯤꯟꯅꯕꯅꯦꯕ ꯑꯗꯣ ꯉꯁꯤꯖꯨ ꯁꯣꯔꯥꯠ ꯇꯥꯏꯃꯤꯡꯗ ꯆꯠꯀꯗꯧꯗꯣ ꯑꯩꯈꯣꯏꯒꯤ ꯄꯔꯤꯈꯥꯒ ꯐꯪꯖꯟꯅꯔꯕꯅꯤꯅ ꯉꯁꯥꯏ ꯆꯠꯂꯣꯍꯦ ꯄꯣꯄꯥꯡ ꯄꯤꯊꯣꯛꯎꯔꯦ ꯑꯗꯨꯒ ꯍꯌꯦꯡ ꯎꯁꯣꯞꯇꯨꯁꯨ ꯑꯃꯨꯛ ꯌꯥꯎꯕꯤꯗ꯭ꯔꯒꯗꯤ ꯑꯗꯨꯅ ꯎꯁꯣꯞꯇꯨ ꯆꯠꯇꯧꯕ ꯂꯩꯕꯅꯤꯅ ꯕꯖꯥꯔ ꯆ ꯆꯠꯂꯒꯗꯤ ꯍꯌꯦꯡꯗꯣ ꯈꯔ ꯉꯟꯅ ꯑꯗꯨꯝ ꯆꯠꯁꯦꯕ ꯑꯩ ꯄꯥꯎ ꯐꯥꯎꯔꯛꯀꯦꯀꯣ ꯃꯔꯣꯟ ꯍꯥꯏꯔꯛꯀꯦꯕ ꯍꯣꯔꯦꯟ ꯄꯨꯡꯐꯝꯗꯣ
ꯌꯥꯏꯌꯦ ꯑꯩꯗꯤ ꯉꯜꯂꯤꯒꯩ ꯐꯩꯌꯦ ꯆꯠꯂꯨꯕꯗꯤ ꯀꯩꯒꯤꯅꯣ ꯍꯥꯏ ꯀꯥꯟꯗ ꯑꯩꯖꯨ ꯌꯨꯝ ꯍꯜꯂꯛꯑꯀꯥꯟꯗ ꯊꯕꯛ ꯏꯟꯈꯥꯡ ꯃꯌꯥꯝ ꯑꯩꯈꯣꯏꯗꯤ ꯊꯕꯛ ꯑꯗꯨꯝ ꯂꯩꯕꯅꯤꯅꯀꯣ ꯑꯗꯨꯅ ꯈꯔ ꯉꯟꯅ ꯆꯠꯂꯤꯉꯩꯗ ꯉꯅ ꯊꯕꯛꯇꯨ ꯂꯣꯏꯁꯤꯜꯂꯒ ꯉꯟꯅ ꯂꯥꯛꯑꯒ ꯃꯣꯢ ꯌꯨꯝꯒꯤ ꯊꯕꯛꯁꯦ ꯑꯃꯨꯛ ꯇꯧꯕ ꯑꯗꯨꯅꯗꯤ ꯈ꯭ꯋꯥꯏꯗꯒꯤ ꯁꯝꯃꯦ ꯐꯖꯨ ꯐꯔꯦ ꯑꯩꯖꯨ ꯑꯗꯨ ꯄꯥꯝꯃꯦ
ꯀꯩ ꯏꯟꯁꯥꯡ ꯊꯣꯡꯒ꯭ꯔꯒꯦ ꯌꯨꯝꯒꯤꯗꯤ
ꯏꯟꯖꯥꯡ ꯊꯣꯡꯗ꯭ꯔꯤꯅ ꯍꯥꯏꯔꯝꯅꯤ ꯈꯣꯏ ꯏꯇꯩꯃꯅ ꯍꯧꯖꯤꯛ ꯆꯥꯛꯇꯤ ꯂꯣꯏꯔꯦꯅ ꯏꯟꯖꯥꯡꯗꯤ ꯇꯣꯛꯗ꯭ꯔꯤ ꯑꯩꯈꯣꯏ ꯗꯗꯥꯖꯨ ꯑꯃꯨꯛ ꯎꯝ ꯗꯗꯥꯖꯨ ꯑꯃꯨꯛ ꯊꯕꯛ ꯍꯧꯒꯔꯦ ꯑꯗꯨꯅ ꯊꯕꯛꯁꯦ ꯑꯗꯨꯝ ꯆꯤꯜꯂꯦꯗ ꯌꯥꯗꯦ ꯇꯧꯔꯤꯁꯦ
ꯑꯩꯖꯨ ꯀꯩꯅꯣꯅꯦ ꯑ ꯑꯩꯈꯣꯏꯒꯤ ꯁꯨꯝ ꯏꯟꯁꯥꯡꯒꯨꯝꯕ ꯃꯊꯦꯜꯖꯦ ꯑꯌꯨꯛꯇꯗꯤ ꯀꯥꯡꯁꯣꯏꯕꯨ ꯑꯣꯏꯔꯣ ꯊꯥꯎ ꯉꯧꯕꯕꯨ ꯑꯣꯏꯔꯣ ꯆꯝꯊꯣꯡꯕꯨ ꯑꯣꯏꯔꯣ ꯑꯗꯨꯝ ꯆꯥꯅꯤꯡꯉꯦ ꯑꯗꯨ ꯅꯨꯃꯤꯗꯥꯡ ꯍꯥꯏꯕ ꯖꯠꯁꯤꯅ ꯑꯅꯝꯕ ꯑꯗꯨꯝ ꯏꯔꯣꯝꯕꯒꯨꯝꯕꯁꯦ ꯁꯨꯝ ꯑꯌꯨꯛꯇꯒ ꯁꯨꯝ ꯏꯔꯣꯝꯕ ꯇꯧꯁꯟꯕꯁꯦ ꯊꯕꯛ ꯏꯪꯪꯒꯥꯡ ꯆꯠꯄꯗ ꯁꯨꯝ ꯀꯩꯁꯨꯕꯨꯗꯤ ꯀꯥꯏꯗꯦꯕꯨ ꯁꯨꯝ ꯏꯔꯣꯝꯕ ꯆꯥꯕ ꯈꯣꯠꯄ ꯕ ꯁꯨꯝ ꯂꯩꯗꯅ ꯍꯥꯏꯕꯗꯤ ꯁꯨꯝ ꯍꯋꯥꯏꯒꯨꯝꯕ ꯈꯔ ꯃꯍꯤ ꯂꯥꯡꯂꯞ ꯇꯧꯕꯁꯤꯅ ꯑꯌꯨꯛ ꯅꯨꯡꯊꯤꯜ ꯆꯥꯕꯅ ꯅꯨꯡꯉꯥꯏꯗꯅ
ꯅꯪꯅ ꯍꯧꯖꯤꯛ ꯑꯩꯈꯣꯏꯒꯤ ꯏꯔꯣꯝꯕꯁꯦ ꯅꯨꯡꯗꯥꯡ ꯆꯥꯕꯅ ꯅꯨꯡꯉꯥꯏ ꯈꯣꯠꯂꯦ ꯍꯥꯏꯕꯗꯣ ꯑꯗꯨ ꯃꯤꯒꯤ ꯖꯒꯥ ꯈꯔꯗ ꯂꯩꯌꯦꯕꯀꯣ ꯂꯝ ꯈꯔꯗ ꯃꯣꯏꯒꯤꯗꯤ ꯅꯨꯡꯊꯤꯟ ꯑꯌꯨꯛꯇ ꯀꯩꯗ ꯏꯔꯣꯝꯁꯦ ꯑꯝꯇ ꯆꯥꯛ ꯅꯗꯦꯕ ꯏꯔꯣꯝꯕꯁꯤꯅ ꯅꯨꯡꯗꯥꯡꯗ ꯑꯗꯨꯝ ꯆꯥꯕ ꯃꯣꯏꯒꯤ ꯑꯃꯈꯛ ꯂꯩꯌꯦꯕ ꯑꯗꯒꯤ ꯍꯋꯥꯏꯒꯨꯝꯕꯁꯤ ꯃꯣꯏꯅꯨꯡꯗꯥꯡ ꯆꯥꯟꯅꯗꯦ ꯍꯥꯏꯌꯦꯕ
ꯑꯗꯒꯤ ꯃꯥꯏꯔꯦꯟꯒꯨꯝꯕꯁꯨ ꯍꯥꯏꯅꯩ ꯑꯗꯨ ꯃꯥꯏꯅ ꯑꯗ ꯑꯩꯈꯣꯏ ꯁꯤꯗꯁꯨ ꯑꯗꯨꯝ ꯍꯥꯏꯗ꯭ꯔꯣ ꯆꯒꯦꯝ ꯄꯣꯝꯕꯗ ꯅꯨꯡꯗꯥꯡ ꯆꯥꯔꯨꯅꯨ ꯎꯇꯤ ꯅꯨꯡꯗꯥꯡ ꯆꯥ ꯆꯥꯔꯨꯅꯣꯒ ꯑꯗꯨꯝ ꯍꯥꯏꯗꯤ ꯍꯥꯏꯅꯕꯅꯦ ꯑꯩꯈꯣꯏ ꯁꯤꯗꯁꯨ ꯍꯣꯏ ꯑꯌꯨꯛꯀꯤ ꯊꯣꯡꯈꯤꯕꯒꯤ ꯂꯦꯝꯍꯧꯕ ꯀꯩꯀꯥꯗꯨꯕꯨꯗꯤ ꯑꯗꯨꯝ ꯆꯥꯅꯩꯀꯣ ꯂꯪꯊꯣꯛꯄꯒ ꯄꯥꯝꯨꯕꯒꯤ ꯑꯗꯨꯕꯨ ꯊꯧꯋꯣꯏꯒꯤꯗꯤ ꯅꯨꯡꯗꯥꯡꯗꯗꯤ ꯊꯧꯅꯗꯦꯗꯅ ꯎꯇꯤꯒꯨꯝꯕ ꯆꯒꯦꯝꯄꯣꯝꯕꯒꯨꯝꯕꯁꯦ
ꯑꯗ ꯂꯝ ꯂꯝꯒꯤꯁꯨ ꯈꯔ ꯑꯗꯨꯝ ꯂꯩꯕꯖꯠꯅꯦꯗ
ꯑꯗꯣ ꯀꯩꯅꯣ ꯇꯧꯋꯦ ꯑꯩꯈꯣꯏꯒꯤ ꯍꯣꯏ ꯌꯥꯝ ꯇꯣꯏꯅ ꯆꯥꯕ ꯅꯠꯇꯕꯅꯤ ꯅꯣꯡ ꯐꯥꯗ ꯑꯗꯨꯃꯥꯏꯅ ꯑꯗꯨꯝ ꯆꯥꯗꯣ ꯀꯩꯁꯨ ꯀꯥꯏꯗꯕ꯭ꯔꯥ ꯍꯥꯏꯅꯗꯤ ꯈꯜꯂꯦ ꯑꯗꯨꯒ ꯑꯩꯁꯨ ꯄꯔꯤꯈꯥꯖꯦ ꯆꯠꯂꯅꯤ ꯄꯨꯡ ꯑꯍꯨꯝ ꯈꯔ ꯍꯦꯜꯂꯛꯄꯗ ꯍꯜꯂꯛꯑꯅꯤ ꯉꯁꯤꯁꯦ ꯑꯗꯨꯒ ꯑ ꯑꯃꯨꯛ ꯀꯩꯅꯣ ꯋꯥꯠꯂꯤꯌꯦ ꯑꯩꯈꯣꯏꯒꯤ ꯑꯣꯖꯥꯒꯤ ꯄꯨꯟꯁꯤ ꯋꯥꯔꯤ ꯈꯔ ꯏꯔꯤꯁꯤꯁꯨ ꯄꯩꯈꯥ ꯅꯪꯅꯕ ꯑꯃꯨꯛ ꯄꯤꯁꯟꯗꯣꯏꯅꯦꯕꯀꯣ ꯑꯩꯈꯣꯏꯒꯤ ꯁꯝꯅ ꯍꯥꯏꯔꯕꯗ ꯑꯩꯈꯣꯏꯒꯤ ꯀꯩꯅꯣ ꯍꯥꯏꯇꯥꯔꯦ ꯔꯤꯁꯥꯁ ꯋꯥꯛꯀꯨꯝꯕ ꯑꯗꯣ ꯁꯤ ꯇꯧꯕꯒꯤꯁꯦ ꯀꯩꯅꯣ ꯑꯩ ꯈꯔ ꯋꯥꯠꯂꯦ ꯁꯤꯁꯦ ꯑꯃꯨꯛ ꯍꯣꯔꯦꯟꯁꯦ ꯑꯃꯨꯛ ꯏꯗꯅ ꯈꯣꯠꯇꯅ ꯑꯃꯨꯛ ꯈꯔ ꯇꯧꯗꯣꯏꯅꯤ ꯑꯗꯨꯒꯤ ꯑ ꯥꯈꯪꯗꯦ ꯀꯩꯅꯣ ꯇꯧꯔꯛꯄ ꯃꯇꯝꯗ ꯂꯥꯏꯔꯤꯛꯁꯦ ꯍꯣꯏ ꯄꯩꯈꯥꯕꯨꯗꯤ ꯑꯩꯩꯅ ꯑꯗꯨꯝ ꯑꯃꯨꯛ ꯄꯩꯈꯥ ꯃꯅꯨꯡꯒꯤ ꯍꯌꯦꯡꯒ ꯍꯥꯡꯁꯤꯠꯒ ꯁꯨꯇꯤ ꯂꯩꯁꯤ ꯐꯩꯌꯦꯅ ꯈꯜꯂꯦ ꯃꯔꯛꯁꯤꯗ ꯑꯩꯅ ꯁꯨꯝ ꯋꯥꯠꯍꯧꯕꯁꯤꯡ ꯑꯇꯣꯞ ꯑꯇꯣꯞꯄꯗ ꯈꯔ ꯌꯦꯡꯍꯧꯒꯦꯅ ꯇꯧꯔꯝꯃꯤ
ꯐꯩꯌꯦ ꯑꯗꯨꯅꯤ ꯑꯩꯅ ꯑꯩꯅ ꯍꯥꯏꯗꯨꯅꯦ ꯁꯨꯇꯤ ꯂꯩꯔꯤꯉꯩꯗꯨꯗ ꯁꯨꯝ ꯅ ꯁꯨꯇꯤ ꯁꯥꯡꯅ ꯄꯤꯔꯤꯉꯩꯗꯨꯗ ꯅꯪ ꯑꯋꯥꯠ ꯑꯄꯥ ꯃꯌꯥꯝꯗꯨ ꯃꯦꯟꯈꯠꯍꯧꯅꯕ ꯐꯖꯅ ꯄꯥꯍꯧꯔꯣ ꯑꯗꯣ ꯍꯣꯏ ꯌꯥꯔꯤꯈꯦ ꯅꯪꯗꯤ ꯑꯔꯣꯏꯕꯁꯨ ꯑꯣꯏꯕꯅꯤꯅ ꯈꯔ ꯀꯟꯅ ꯍꯣꯠꯅꯍꯧꯔꯣ ꯍꯥꯏꯗꯨꯅꯤ ꯑꯩꯅ ꯅꯠꯇ꯭ꯔꯗꯤ ꯍꯌꯦꯡ ꯑꯃꯨꯛ ꯃꯥꯛ ꯐꯪꯕꯗ ꯑꯃꯨꯛ ꯐꯖꯗ꯭ꯔꯒꯗꯤ ꯅꯪꯁꯨ ꯑꯃꯨꯛ ꯅꯤꯡꯉꯝꯍꯧꯔꯣꯏ ꯑꯁ ꯈꯤꯇꯪꯒ ꯍꯣꯠꯅꯖꯔꯝꯃꯗꯤ ꯈꯤꯇꯪꯒ ꯇꯧꯖꯔꯝ ꯥꯃꯥꯗꯤꯅ ꯇꯧꯔꯒ ꯅꯤꯡꯉꯝꯗꯕ ꯂꯥꯛꯀꯅꯤꯕ
ꯑꯗꯨꯅꯤ ꯑꯁ ꯉꯔꯥꯡꯁꯨꯅꯦ ꯉꯔꯥꯡꯁꯨ ꯑꯣꯖꯥ ꯑꯃ ꯎꯅꯕ ꯆꯠꯂꯦ ꯑꯗꯨꯒ ꯎ ꯀꯩꯅꯣ ꯇꯧꯔ ꯍꯜꯂꯛꯑꯕ ꯐ꯭ꯔꯤ ꯀꯥꯎꯔꯒ ꯍꯜꯂꯛꯑꯕ ꯍꯥꯏꯕꯗꯤ ꯑꯣꯖꯥꯁꯨ ꯊꯦꯡꯅꯗ꯭ꯔꯦ ꯆꯠꯈꯤ ꯂꯩꯔꯝꯃꯦ ꯑꯗꯨꯒ ꯆꯠꯂꯨꯔꯒꯅꯦ ꯃꯇꯝꯗꯨ ꯃꯥꯡꯉ ꯂꯥꯛꯑꯦ ꯀꯌꯥꯝ ꯅꯨꯡꯉꯥꯏꯇꯕꯁꯤꯗꯤ ꯑꯩꯅ ꯍꯥꯏꯕꯗꯤ ꯀꯩꯅꯣ ꯇꯧꯔꯒ ꯑꯩꯅ ꯑꯣꯖꯥꯗꯣ ꯊꯦꯡꯅꯔꯒꯗꯤ ꯀꯩ ꯀꯩꯅꯣ ꯈꯔꯁꯨ ꯍꯪꯉꯛꯀꯦ ꯑꯗꯨꯒ ꯑꯩꯒꯤ ꯁꯥꯔꯇꯤꯐꯤꯀꯦꯠ ꯖꯦꯔꯣꯛꯁ ꯑꯃꯁꯨ ꯄꯤꯔꯝꯒꯦ ꯇꯧꯕ ꯑꯃꯠꯇ ꯀꯩꯅꯣ ꯇꯧꯔ ꯑꯔꯦꯝꯕꯗ ꯍꯥꯏꯕꯗꯤ ꯑꯝ ꯊꯦꯡꯅꯗ꯭ꯔꯦ ꯆꯠ ꯀꯈꯤꯕꯗꯦ ꯑꯃꯅ ꯑꯃꯨꯛ ꯊꯧꯗꯣꯛ ꯊꯣꯛꯑꯦꯅ ꯂꯥꯛꯇꯕ ꯑꯣꯖꯥ ꯑꯃꯁꯨ ꯌꯥꯎꯕ ꯑꯗꯨꯒꯤ ꯑꯝꯇ ꯊꯦꯡꯅ ꯠꯇ꯭ꯔꯦ ꯑꯗꯨꯝ ꯀꯩꯅꯣ ꯇꯧꯔ ꯍꯜꯂꯛꯑꯦ ꯑꯔꯦꯝꯕ ꯇꯥꯔꯒ ꯉꯔꯥꯡꯗꯤ ꯅꯨꯡꯉꯥꯏꯇꯦ ꯑꯗꯨꯕꯤꯌꯨ
ꯑꯗꯨꯅꯦ ꯋꯥꯈꯩ ꯆꯠꯂꯨꯔꯒꯅꯦ ꯑꯗꯨꯃꯥꯏꯅ ꯊꯦꯡꯅꯗꯕꯁꯨ ꯌꯥꯝ ꯅꯨꯡꯉꯥꯏꯇꯕꯅꯦ ꯍꯥꯏꯕ ꯑꯗꯒꯤ ꯋꯥꯕꯒꯤ ꯉꯥꯛꯇ ꯅꯠꯇꯅ ꯃꯇꯝ ꯃꯇꯝꯁꯨ ꯃꯥꯡꯉꯤꯗꯅ ꯅꯪꯗꯤ ꯍꯧꯖꯤꯛ ꯄꯔꯤꯈꯥ ꯇꯧꯔꯤꯕꯅꯤꯅ ꯈꯤꯇꯪꯈꯛ ꯂꯥꯏꯔꯤꯛ ꯃꯌꯦꯛ ꯑꯃ ꯑꯅꯤ ꯌꯦꯡꯖꯍꯧꯕꯅ ꯍꯦꯟꯅ ꯐꯩꯗꯅ ꯑꯗꯨ ꯇꯉꯥꯏ ꯐꯗꯅ ꯆꯠꯂꯨꯔꯒ ꯊꯦꯡꯅꯗꯕꯁꯦ ꯁꯤꯁꯨ ꯌꯥꯝ ꯅꯨꯡꯉꯥꯏꯇꯕꯅꯦ ꯍꯥꯏꯕ ꯀꯅꯥꯗꯗꯤ ꯇꯥꯏꯅꯔꯨꯅꯤ ꯑꯩꯒꯤ ꯗꯥꯎꯅꯅꯦꯅ ꯈꯟ ꯇꯥꯕꯅꯦ
ꯍꯣꯏ ꯃꯥꯅꯦ ꯑꯗꯣ ꯉꯁꯤ ꯂꯥꯏ ꯈꯣꯏꯔꯝꯕ ꯆꯠꯂꯨꯕꯗꯣ ꯉꯁꯤꯒꯤ ꯂꯣꯏꯔꯕ ꯃꯊꯪꯗ ꯑꯃꯨꯛ ꯈꯣꯏꯔꯝꯗꯧ ꯂꯩꯕ꯭ꯔꯥ ꯀꯃꯥꯏꯅ ꯇꯧꯔꯤꯒꯦ
ꯅꯣꯏꯔꯦ ꯉꯁꯤ ꯈꯛꯇꯒꯤꯅꯤ ꯗꯗꯥꯗꯥꯒꯤ ꯆꯠꯂꯨꯕꯅꯤ ꯗꯗꯥ ꯑꯩꯁꯨ ꯌꯥꯎꯔꯒ ꯑꯗꯨꯝ ꯈꯣꯏꯔꯝ ꯊꯣꯛꯄ ꯑꯩꯁꯨ ꯈꯣꯏꯔꯝꯅꯤꯡꯕ ꯑꯗꯨꯗ ꯑꯩ ꯃꯃꯥꯡꯗꯕꯨꯗꯤ ꯑꯃꯨꯛ ꯈꯣꯏꯔꯝꯃꯨꯔꯦꯕꯀꯣ ꯑꯗ ꯑꯩꯅꯖꯨ ꯁꯨꯝ ꯈꯣꯏꯔꯝꯅꯤꯡꯕ ꯍꯥꯏ ꯇꯔꯦꯀꯣ ꯑꯩꯈꯣꯏꯗꯥꯒꯤ ꯆꯠꯂꯤꯉꯩꯖꯤꯗ ꯃꯇꯥꯡ ꯌꯥꯝ ꯆꯥꯔꯦ ꯑꯩꯖꯨ ꯌꯥꯍꯧꯔꯒꯦ ꯑꯗꯨꯃꯥꯏꯅ ꯇꯧꯔꯒ ꯉꯔꯥꯡ ꯅꯨꯡꯗꯥꯡꯗꯒꯤ ꯍꯥꯏꯅꯔꯦꯕꯀꯣ ꯈꯔ ꯉꯟꯅ ꯆꯠꯁꯦ ꯃꯣꯏꯒꯤꯗꯣ ꯃꯤ ꯌꯥꯝ ꯁꯥꯡꯅ ꯁꯥꯡꯅ ꯂꯦꯡꯕ ꯂꯦꯡꯅꯕꯅꯦ ꯑꯗꯨꯗꯨꯅ ꯉꯟꯗ꯭ꯔꯒꯗꯤ ꯑꯩꯈꯣꯏꯗꯣ ꯍꯣꯔꯦꯟ ꯅꯨꯡꯁꯥ ꯁꯥꯔꯒ ꯃꯤ ꯃꯌꯥꯝ ꯃꯔꯛꯇ ꯄꯔꯦꯡ ꯂꯦꯡꯕꯗꯨꯁꯨ ꯋꯥꯅꯤꯗꯅ ꯑꯗꯨꯒꯤ ꯈꯟꯕꯗ ꯉꯟꯅꯗꯤ ꯆꯠꯂꯤꯅꯦꯕꯀꯣ ꯄꯨꯡ ꯇꯔꯦꯠ ꯈꯔ ꯍꯦꯜꯂꯛꯄ ꯑꯗꯨꯋꯥꯏ ꯆꯠꯂꯦ ꯑꯗ ꯑꯥ ꯌꯧ ꯄꯨꯡ ꯇꯔꯦꯠ ꯃꯈꯥꯏ ꯇꯐꯥꯠꯇ꯭ꯔꯤꯉꯩ ꯌꯧꯔꯦꯕꯀꯣ ꯑꯌꯨꯛꯅꯤꯅ ꯃꯤꯁꯨ ꯌꯥꯝ ꯀꯣꯝꯃꯦꯕ ꯂꯝꯕꯤꯗꯤ ꯑꯗꯨꯒ ꯉꯜꯂꯦ ꯍꯥꯏꯖꯕ ꯋꯥꯅꯤ ꯑꯗꯨꯒꯗꯤ ꯈꯣꯏꯅ ꯈꯜꯂꯤꯅ ꯑꯃꯨꯛ ꯉꯟꯅ ꯆꯠꯁꯜꯂꯒꯖꯨ ꯑꯃꯨꯛ ꯃꯣꯏꯒꯤ ꯊꯣꯡꯒ ꯀꯥꯍꯥꯡꯉꯝꯗ꯭ꯔꯒꯗꯤ ꯀꯨꯏꯅ ꯑꯃꯨꯛ ꯉꯥꯏ ꯂꯩꯕꯗꯣ ꯑꯩꯈꯣꯏꯗꯁꯨ ꯋꯥꯅꯤꯅ ꯃꯑꯣꯡ ꯑꯃ ꯌꯦꯡꯉꯒ ꯄꯨꯡ ꯇꯔꯦꯠ ꯑꯗꯨꯋꯥꯏꯗ ꯆꯠꯂꯁꯦ ꯑꯗꯨꯃꯥꯏꯅ ꯇꯧꯔꯒ ꯆꯠꯄꯅꯦ ꯑꯗꯨꯒꯗꯤ ꯑꯥꯗꯅꯤ ꯃꯤꯖꯦ ꯍꯦꯛꯇ ꯄꯔꯦꯡ ꯁꯥꯅ ꯃꯐꯝ ꯑꯅꯤ ꯂꯦꯡꯉ ꯂꯩꯔꯝꯕꯅꯦ ꯃꯤ ꯌꯥꯝ ꯐꯠꯅ ꯀꯨꯏꯅ ꯂꯦꯞꯄꯦ
ꯑꯣ ꯑꯗꯨꯏ ꯅꯨꯃꯤꯠꯁꯤ ꯁꯨꯃꯥꯏꯅ ꯂꯥꯏ ꯈꯨꯣꯏꯔꯝꯕ ꯅꯨꯃꯤꯠ ꯇꯥꯕꯁꯤꯗ ꯌꯥꯝ ꯀꯨꯏꯕꯅꯦ ꯑꯗꯨꯒ ꯉꯟꯅ ꯆꯠꯂꯤꯈꯩ ꯐꯔꯦ ꯑꯗꯣ ꯑꯩ ꯀꯩꯅꯣꯝꯇ ꯁꯤꯗ ꯆꯦꯅꯦ ꯉꯁꯥꯏꯒꯤꯅꯦ ꯀꯩꯅꯣꯁꯨ ꯇꯥꯔꯒ ꯑꯅꯤꯁꯦ ꯑꯃꯨꯛ ꯍꯧꯖꯤꯛꯀꯟꯅ ꯊꯤꯕ ꯈꯪꯗꯕ ꯑꯃ ꯇꯥꯔꯝꯃꯤ ꯁꯤꯁꯦ ꯑꯝꯇ ꯑꯃꯝꯇ ꯊꯨꯞꯆꯟꯈꯤꯒꯦ ꯑꯦ ꯊꯝꯃꯒꯦꯀꯣ